ꯇꯕꯦ ꯇꯥꯕ ꯑꯣ
ꯇꯔꯦ ꯇꯔꯦ
ꯌꯥꯄꯔ ꯑꯃꯨꯛ ꯑꯣꯏꯔꯣ ꯑꯗꯨꯒ ꯁꯤꯒꯤ ꯅꯝꯕꯔꯁꯤꯗ ꯅꯪꯁꯨ ꯀꯣꯜ ꯇꯧꯔꯛꯄ ꯌꯥꯕ꯭ꯔꯗꯤ ꯍꯥꯏꯐꯦꯠ ꯌꯦꯡꯉꯛꯑꯣ
ꯎꯝ ꯁꯤ ꯁꯤ ꯂꯣꯏꯔꯦ ꯌꯦꯡꯉꯛꯑꯒꯦ
ꯍꯣꯏ
ꯎꯝ
ꯑꯗꯨꯅꯤꯅꯦ ꯑꯗꯨꯅꯤꯅꯦ ꯍꯨꯃꯥꯡ ꯌꯥꯝ
ꯀꯨꯟꯊ꯭ꯔꯥ ꯎꯝ ꯌꯥꯝ ꯁꯥꯏ ꯃꯩ ꯅꯨꯡꯊꯤꯟꯗ ꯁꯥꯔꯤꯀꯥꯟꯗꯒ ꯃꯩꯒ ꯃꯨꯛꯀꯤꯖꯤꯗ ꯑꯣꯏꯔꯁꯦ ꯈꯣꯏꯇꯧꯖꯒꯂꯤꯁꯦ
ꯍꯥ
ꯅꯨꯡꯊꯤꯟ ꯇꯞ ꯇꯥꯏꯅ ꯁꯥꯒꯠꯂꯀꯥꯟꯗ ꯃꯩꯒ ꯃꯨꯠꯈꯤꯕꯁꯤꯅꯦꯕ ꯆꯥꯛꯁꯦ
ꯑꯗꯨꯅꯦ ꯌꯥꯝ ꯇꯜꯂꯤꯉꯣ ꯑꯗꯨꯒꯨꯝꯕꯗꯗꯤ ꯑꯁ ꯍꯨꯃꯥꯡꯅ ꯄꯤꯔꯤ ꯄꯕꯤꯔꯤ ꯄꯕꯤꯔꯤ ꯁꯧꯔꯦ
ꯍꯨꯃꯥꯡꯅ ꯏꯔꯨꯖꯔꯤ
ꯑꯆꯨꯅꯤꯅꯦ ꯍꯧꯖꯤꯛꯀꯥꯟꯗ ꯏꯔꯨꯗꯕꯁꯨ ꯀꯩꯝ ꯀꯥꯟꯅꯗꯦꯅꯦ ꯎꯃꯥꯡ ꯀꯧꯕꯗ
ꯅꯨꯡꯇꯤꯟꯗ ꯃꯩ ꯃꯨꯛꯈ꯭ꯔꯒ ꯆꯞ ꯇꯥꯏꯅ ꯁꯥꯕꯗꯣ ꯑꯗꯨꯗ ꯐꯩꯖꯣ ꯊꯥꯕ ꯑꯃꯨ ꯀꯜꯂ ꯇꯨꯝ ꯅꯨꯡꯉꯥꯏꯕꯅꯤ
ꯎꯝ ꯅꯪ ꯇꯧ ꯅꯪ ꯇꯧ ꯑꯗꯣ ꯑꯩꯈꯣꯏꯒꯤ ꯁꯤꯒꯤꯁꯦ ꯀꯌꯥꯔꯛ ꯇꯨꯨꯔꯒꯦꯅꯗ ꯍꯥꯏꯔꯛꯎꯅꯦ
ꯁꯤꯒ ꯑꯅꯤꯔꯛ ꯑꯣꯏꯔꯝꯅꯤ
ꯑꯅꯤꯔꯛꯂꯣꯅꯦ ꯑꯍꯨꯝꯔꯛ ꯑꯣꯏꯗꯣꯏꯅꯦ ꯉꯔꯥꯡ ꯑꯃ ꯇꯧꯕ꯭ꯔꯦꯗꯅ ꯉꯁꯤ ꯑꯃ ꯇꯧꯔꯦꯅ ꯑꯗꯨꯒꯤ ꯃꯃꯥꯡ ꯃꯃꯥꯡꯗ ꯑꯃꯒ ꯑꯍꯨꯝ ꯑꯗꯨꯗꯤ ꯑꯅꯤꯔꯣꯏꯀ ꯋꯥꯠꯂꯤꯅꯦ ꯍꯨꯃꯥꯡ ꯌꯥꯝ ꯊꯧꯋꯤꯅꯦ
ꯀꯨꯟ ꯃꯉꯥꯗꯤ ꯁꯨꯔꯦ ꯀꯨꯟ ꯃꯉꯥ ꯁꯨꯕꯗꯣ ꯌꯥꯒꯤꯗ꯭ꯔꯦ
ꯑꯁ ꯑꯩꯒꯁꯨ ꯌꯥꯗꯕ ꯃꯌꯥꯝ ꯌꯥꯎꯋꯤꯗꯣ ꯑꯗꯨꯕꯨꯗꯤ ꯑꯗꯣ ꯌꯥꯔꯦ ꯌꯥꯔꯦ ꯌꯥꯔꯦ ꯃꯣꯏ ꯑꯩꯈꯣꯏ ꯁꯤꯒꯤ ꯀꯩꯅꯣꯁꯦ ꯍꯨꯃꯥꯡ ꯃꯅꯤꯄꯨꯔꯁꯦ ꯑꯁꯥꯕꯒꯤ ꯑꯣꯏꯅ ꯁꯥꯟꯅꯁꯦ
ꯎꯝ ꯃꯅꯤꯄꯨꯔ ꯍꯨꯃꯥꯡ ꯌꯥꯝꯅ ꯁꯥꯎꯋꯤ ꯍꯨꯃꯥꯡꯁꯤ ꯌꯥꯝꯅ ꯅꯨꯡꯉꯥꯏꯇꯦ ꯅꯨꯡꯁꯥ ꯌꯥꯝꯅ ꯁꯥꯏ ꯏꯁꯁꯥ ꯌꯥꯝꯅ ꯁꯥꯥꯏꯈꯤ ꯎꯍꯧꯗꯕꯒꯤꯅꯤ ꯎ ꯍꯧꯗ꯭ꯔꯤꯁꯤ ꯎ ꯀꯛꯄꯒꯤꯅꯤ
ꯃꯥꯅꯤ ꯃꯥꯅꯤ
ꯑꯗꯨꯃꯥꯏꯅ ꯇꯧꯗꯅ ꯁꯨꯃꯥꯏ ꯁꯨꯃꯥꯏꯅ ꯇꯧꯋꯤ ꯑꯗꯨ ꯑꯗꯨꯃꯥꯏꯅ ꯇꯧꯕꯗꯒꯤ ꯎ ꯀꯩ ꯀꯥꯍꯧꯗꯕꯗꯒꯤ ꯅꯨꯡꯁꯥ ꯌꯥꯝꯅ ꯁꯥꯀꯔꯤ ꯂꯛꯏꯅꯦ
ꯃꯥꯅꯦ
ꯎꯝ ꯗꯈꯤꯇ
ꯅꯪꯕꯨ ꯀꯣꯏꯕꯒ ꯀꯩꯝ ꯆꯠꯇ꯭ꯔꯣꯅꯦ
ꯆꯠꯇꯦ ꯌꯨꯝꯗ ꯏꯃꯪꯗ ꯆꯠꯂꯤ ꯐꯨꯡꯗ ꯇꯝꯃꯅꯤ ꯑꯗꯨꯒ ꯃꯪꯗ ꯆꯠꯂꯅꯤ
ꯎꯝ ꯇꯧ ꯀꯇꯕꯅꯤ ꯇꯧ ꯀꯇꯥꯕꯅꯤ
ꯎꯝ
ꯑꯩꯗꯤ ꯏꯁꯤꯡ ꯎꯟꯒꯤ ꯏꯁꯤꯡꯅ ꯏꯔꯨꯖꯅꯤꯡꯉꯤ
ꯎꯝ ꯐꯤꯁꯇ ꯂꯧꯊꯗꯒꯂ ꯆꯔꯣ
ꯅꯠꯇꯦ ꯁ꯭ꯋꯤꯃꯤꯡ ꯄꯨꯜꯗꯣ ꯑꯗꯨꯗ ꯄꯨꯂꯞ ꯍꯩꯖꯤꯜꯂꯕ ꯎꯟ ꯃꯌꯥꯝꯗꯣ
ꯑꯃ ꯃꯣꯏꯒꯤ ꯎꯟꯗ ꯏꯔꯨꯞꯄꯤꯗꯣ
ꯃꯥꯅꯦ ꯃꯥꯅꯦ ꯑꯗꯨꯒꯨꯝꯕꯗꯣ
ꯇꯞ ꯑꯃꯝꯗ ꯑꯗꯨꯃꯥꯏꯅ
ꯍꯣꯏꯅꯦ ꯑꯗꯨꯃꯛꯅꯤꯅꯦ ꯄꯥꯝꯃꯤꯁꯦ
ꯇ ꯑꯣꯗꯤ ꯎꯟ ꯌꯣꯟꯕꯗꯒ ꯎꯟ ꯑꯆꯧ ꯑꯆꯧꯕꯗꯨꯣ ꯂꯩꯔꯣ ꯑꯗꯨꯒ ꯇꯧ
ꯑꯗꯨꯅꯦ ꯄꯥꯝꯃꯤꯁꯦ ꯍꯧꯖꯤꯛꯀꯥꯟꯁꯦ ꯍꯧꯖꯤꯛꯀꯥꯟꯁꯦ ꯀꯔꯤ ꯍꯥꯏꯅꯤ ꯃꯅꯤꯄꯨꯔꯁꯦ ꯌꯥꯝ ꯁꯥꯕꯁꯦꯗꯤ ꯍꯦꯟꯒꯠꯂꯦꯀꯣ
ꯂꯦ
ꯑꯃ ꯊꯥꯏꯅ ꯋꯥꯏꯗꯤ ꯀꯔꯤ ꯍꯥꯏꯅꯤ ꯑꯩꯈꯣꯏꯅ ꯑꯉꯥꯡꯒ ꯑꯣꯏꯔꯤꯀꯥꯟꯗ
ꯎꯝ
ꯅꯕꯦꯝꯕꯔ ꯗꯤꯁꯦꯝ ꯅꯕꯦꯝꯕꯔ ꯅꯕꯦꯝꯕꯔꯒ ꯌꯧꯕꯗ ꯏꯪ ꯇ꯭ꯔꯦꯛ ꯏꯪꯗꯥꯏꯅ
ꯏꯪ
ꯍꯧꯖꯤꯛꯀꯥꯟꯗꯤ ꯄꯨꯔꯥ ꯁꯝꯃꯔꯅꯦ ꯑꯣꯏꯕ ꯏꯪꯕꯒ ꯈꯪꯉꯛꯏꯁꯦ ꯑꯃ ꯗꯤꯁꯦꯝꯕꯔꯒꯤ ꯄꯨꯔꯥ ꯀꯩ ꯍꯥꯏꯅꯤ ꯗꯤꯁꯦꯝꯕꯔ ꯑ ꯌꯧꯁꯜꯂꯀꯥꯟ ꯊꯦꯡꯉꯀꯥꯟꯗꯣ
ꯑ
ꯑꯗꯨꯗꯒ ꯏꯪꯗ꯭ꯔꯥꯅꯦ
ꯑ ꯐꯔꯤ ꯀꯗꯥ ꯃꯔꯤ ꯃꯉꯥ ꯂꯤꯇ꯭ꯔꯗꯤ ꯌꯥꯗꯕꯤ
ꯑꯗꯨꯗꯣ ꯍꯥꯏꯗꯤ ꯏꯪꯉꯁꯨ ꯌꯥꯝ ꯊꯤꯅ ꯏꯪꯕꯗꯤ ꯅꯠꯇ꯭ꯔꯦ ꯍꯥꯏꯕ ꯍꯧꯖꯤꯛꯀꯥꯟ
ꯎꯝ
ꯌꯥꯗ꯭ꯔꯦ ꯌꯥꯗ꯭ꯔꯦ ꯑꯩꯈꯣꯏ ꯀ꯭ꯂꯥꯏꯃꯦꯠꯁꯦ ꯌꯥꯗ꯭ꯔꯦ
ꯁꯃꯟꯗꯅ ꯌꯦꯔꯨꯝꯍꯧ ꯌꯥꯔꯅꯤ
ꯑꯁꯦꯡꯕꯒꯤ
ꯎꯝ ꯇꯋꯥ ꯇꯋꯥ ꯑꯃꯝꯇꯪꯗꯣ ꯑꯗꯨꯝ ꯍꯧ ꯌꯥꯔꯅꯤ
ꯃꯤꯒꯤ ꯑꯩꯈꯣꯏ ꯃꯅꯤꯄꯨꯔꯗꯗꯤ ꯏꯪꯕꯨ ꯏꯪꯉꯕꯅꯦ ꯃꯤꯒꯤ ꯂꯝꯗꯗꯤꯅꯦꯀꯣ ꯑꯁꯥꯕ ꯂꯝꯗꯣ ꯑꯗꯨꯗꯗꯤ ꯑꯃ ꯀꯔꯤ ꯇꯋꯥ ꯑꯃꯗ ꯏꯁꯤꯡ ꯍꯩꯖꯤꯜꯂꯑꯦ
ꯑꯥ
ꯑꯗꯨꯒ ꯌꯦꯔꯨꯝꯗꯣ
ꯏꯔꯝꯗ
ꯑꯗꯨꯗꯣ ꯀꯩꯅꯣ ꯃꯣꯏꯒꯤ ꯀꯟꯇꯦꯅꯔꯗꯨꯗ ꯍꯥꯞꯄ ꯊꯝꯃꯝꯃꯦꯌꯦ ꯅꯨꯡꯁꯥꯗ ꯇꯧꯔꯒ ꯑꯗꯨꯒꯅꯦ ꯀꯩꯅꯣ ꯌꯦꯔꯨꯝꯗꯣ ꯃꯨꯜꯂ ꯂꯩꯔꯝꯃꯦ ꯑꯐꯨꯠꯄ ꯑꯣꯏꯅ ꯆꯥꯏꯥꯏꯌꯦ ꯑꯗꯨꯒ ꯍꯣꯏ
ꯅꯤꯅꯤꯦ ꯑꯗꯒꯤ ꯀꯩꯅꯣꯗ ꯀꯔꯤꯌꯦꯒꯦ ꯑꯩꯅ ꯍꯥꯏꯒꯦ ꯇꯧꯔꯝꯕꯗꯨ ꯀꯥꯎꯔꯤꯅꯤ
ꯀꯔꯤ ꯀꯥꯎꯕ꯭ꯔꯅꯦ
ꯟꯅꯨꯔꯤ ꯀꯥꯎꯔꯤ
ꯏꯁ ꯅ ꯃꯆꯥꯇ ꯑꯣꯏꯔꯤꯕ ꯅꯪꯅ ꯀꯔꯤꯦ
ꯀꯅꯒꯔꯤ ꯀꯥꯎꯔꯤ
ꯀꯔꯤꯅꯣ ꯅꯪꯅ ꯀꯥꯎꯔꯤꯁꯤꯅ ꯑꯉꯥꯡ ꯃꯆꯥ ꯌꯥꯝ ꯑꯣꯏꯃꯜꯂꯤꯀꯣ ꯍꯦꯟꯃꯜꯂꯤꯀꯣ ꯑꯗꯨꯐꯧꯗꯤ ꯎ
ꯑ ꯑꯥ ꯉꯁꯥꯏ ꯅꯣꯡ ꯆꯨꯕꯗꯣ ꯈꯪꯍꯧꯕ꯭ꯔꯥ ꯅꯠꯇꯦ ꯅꯨꯡꯊꯤꯟ ꯋꯥꯏꯝ ꯍꯧꯖꯤꯛ ꯄꯨꯡ ꯃꯔꯤꯒꯤ ꯇꯥꯏꯗ ꯄꯨꯡ ꯃꯔꯤ ꯑꯗꯨꯋꯥꯏꯗ
ꯑꯦ ꯈꯉꯕꯨꯗꯤꯌꯦ ꯑꯗꯨꯗꯤ
ꯤꯡ ꯑꯗꯨꯝ ꯀꯟꯅ ꯑꯗꯨꯝ ꯄ ꯑ ꯑꯗꯨꯝ ꯀꯟꯅꯗ ꯉꯥꯏꯍꯦꯛ ꯆꯨꯔꯝꯃꯦ ꯑꯗꯨ ꯑꯗꯨꯝ ꯀꯜꯂꯦ ꯑꯗꯨꯝ ꯑꯗꯨꯝ ꯀꯜꯂꯦꯕ ꯑꯗꯨꯒ ꯕꯠ ꯆꯨꯔꯃ ꯉꯥꯏꯍꯥꯛ ꯑꯗꯨꯝ ꯄꯠꯂꯝ ꯆꯨꯔꯝꯕ ꯑꯗꯨꯝ ꯇꯣꯛꯈꯤꯕꯗꯣ ꯀꯟꯅꯂꯦ
ꯏ ꯑꯩ ꯀꯩꯝ ꯈꯪꯍꯧꯗꯦꯅ ꯑꯣ ꯑꯣ ꯑꯣ ꯅꯣꯡ ꯃꯪꯕꯗꯤ ꯎꯍꯧꯋꯦ
ꯑ ꯑꯩꯈꯣꯏꯁꯥꯏꯇꯪ ꯑꯣꯏꯔꯝꯃꯅꯤ
ꯅꯣꯡꯗꯤ ꯃꯪꯉꯤꯕ ꯎꯍꯧꯋꯤꯅꯦ
ꯎꯝ
ꯀꯔꯤꯅꯣ ꯑꯩ ꯑꯩ ꯌꯥꯝ ꯇꯧꯔꯛꯀꯅꯨꯀꯣ ꯀꯔꯤꯅꯣ
ꯊꯣꯡꯂꯛꯁꯦ ꯈꯣꯡꯁꯦ ꯇꯨꯝ ꯆꯦ ꯑꯗꯨꯒ ꯃꯊꯟꯇ ꯍꯥꯡꯗꯣꯛꯆꯔꯛꯏꯅꯦ ꯂꯣꯟꯖꯟ ꯌꯧꯗꯕ
ꯍ
ꯃꯥꯒꯤ ꯌꯣꯠꯆꯩꯗꯨꯅ ꯈꯣꯡꯁꯤꯗ ꯇꯥꯔꯛꯏꯕ ꯑꯁ
ꯍ
ꯗꯨꯒꯤ ꯈ ꯆꯨꯝꯅꯁꯤꯅꯦ
ꯕꯨꯀ ꯃꯥꯜꯂꯤꯔꯕ
ꯗꯗꯒꯤꯗꯤ ꯀꯩ ꯍꯧꯖꯤ ꯈꯦꯁꯤ ꯃꯥꯟꯗꯦ ꯅꯨꯡꯕꯨꯗꯤꯤ ꯀꯤꯗꯦ
ꯕꯨꯠꯅ ꯀꯔꯤꯒꯤ ꯔꯤꯕꯥ ꯀꯔꯤꯒꯤ ꯀꯤꯗ꯭ꯔꯤꯅꯣꯅꯦ ꯑꯩꯈꯣꯏꯗꯤ ꯀꯤꯖꯩꯅꯦ
ꯠꯁꯦ ꯊꯥꯖꯗꯦ ꯂꯩꯇꯦꯅ ꯈꯜꯂꯤ ꯑꯗꯨꯒꯤ
ꯅꯪ ꯋꯥꯥꯏꯗꯤ ꯊꯥꯖꯕ ꯂꯥꯏꯗꯤ ꯂꯥꯏꯗꯤ
ꯂꯥꯏꯁꯨ ꯊꯥꯖꯗꯦ ꯄꯨꯠꯁꯨ ꯊꯥꯖꯗꯦ ꯀꯅꯥꯝ ꯊꯥꯖꯗꯦ
ꯑ
ꯇꯕ꯭ꯔꯣ
ꯇꯕ
ꯇꯔꯩ ꯇꯔꯄꯣ ꯇꯔꯕꯣꯎ ꯇꯔꯕꯣꯎ ꯇꯥꯕꯔꯣ ꯇꯥꯕꯔꯣ ꯇꯕꯔꯣ ꯇꯥꯕꯥꯔꯣ ꯇꯕꯔꯣ ꯇꯕꯔꯣ ꯇꯕꯔꯣ ꯇꯕꯔꯣ ꯇꯕꯔꯣ ꯇꯕꯔꯣ ꯑꯗ꯭ꯔꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯂꯣ ꯂꯣ ꯂꯣ ꯂꯣ ꯂꯣ ꯂꯣ ꯇꯕ꯭ꯔꯣ ꯇꯕ꯭ꯔꯣ ꯇꯕ꯭ꯔꯣ ꯇꯔ ꯇꯔ ꯇꯔ ꯇꯔ ꯇꯔ
ꯃꯥꯏꯅ ꯇꯧꯗꯅ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯀꯨꯟ ꯀꯩ
ꯇꯕ꯭ꯔꯣ ꯍꯜꯂꯣ